ꯌꯥꯏꯗ
ꯇꯥꯕ꯭ꯔ
ꯇꯥꯏꯌꯦ ꯀꯩꯗꯧꯔꯤꯅꯣ
ꯎꯝ ꯇꯥꯔꯗꯤ ꯌꯥꯝ ꯐꯩꯅꯦ ꯍꯔꯥꯎꯋꯦꯅꯦ
ꯊꯩꯗꯧꯔꯤꯅꯣ ꯂꯣꯏꯔꯕꯣ
ꯀꯩꯁꯨ ꯇꯧꯗꯦ
ꯑꯣ
ꯍꯦꯛ ꯀꯩꯅꯣ ꯂꯣꯏꯕꯒꯥ
ꯑꯥ ꯂꯣꯏꯔꯕ ꯉꯁꯤꯒꯤꯗꯤ
ꯉꯁꯤꯒꯤ ꯂꯣꯏꯔꯦ
ꯎꯝ ꯍꯔꯥꯎꯕ꯭ꯔꯥ
ꯁꯥꯇ꯭ꯔ ꯑꯩꯈꯣꯏ ꯀꯩꯅꯣ ꯀ꯭ꯂꯥꯁꯀꯨꯝꯕ ꯂꯣꯏꯔꯗꯤ ꯍꯔꯥꯎꯕꯗꯤ ꯍꯦꯟꯅ ꯍꯥꯔꯥꯎ ꯃꯜꯂꯦ ꯅꯪꯗꯣ
ꯀꯅꯥꯒꯤ ꯀ꯭ꯂꯥꯁ ꯅꯣꯗ ꯏꯁꯇꯥꯐꯀꯤ ꯃꯤꯇꯤꯡꯅꯦ ꯑꯗꯨꯝ ꯇꯥꯔꯒ ꯂꯩꯕ ꯉꯥꯛꯇꯅꯦ
ꯑꯣ ꯑꯗꯨꯒ ꯀꯩꯅꯣ ꯇꯧ ꯃꯥꯜꯂꯦꯀꯣ
ꯀꯔꯝ ꯑꯥ
ꯀ꯭ꯂꯥꯁ ꯀꯨꯝꯕ ꯂꯣꯏꯔꯅꯤ ꯉꯁꯤꯒꯤ ꯀ꯭ꯂꯥꯁꯀꯨꯝꯕ ꯂꯣꯏꯔꯅꯤ ꯍꯥꯏꯗꯤ ꯏꯁꯇꯨꯗꯦꯒꯤ ꯍꯦꯟꯅ ꯆꯠꯄ ꯍꯟꯅ ꯆꯠꯄ
ꯑꯔꯥ ꯑꯗꯨꯗꯤ
ꯑꯦ ꯍꯦ ꯍꯦ ꯇꯧꯗꯦ ꯍꯥꯏꯕ꯭ꯔꯣ
ꯀꯅꯥ ꯀꯅꯥꯅ ꯌꯨꯝ ꯆꯠꯅꯤꯡꯗꯕ ꯂꯩꯒꯦ
ꯑꯥ ꯑꯩꯗꯤ ꯈꯪꯗꯦꯗ
ꯁ꯭ꯀꯨꯜ ꯂꯩꯁꯥꯕꯤꯒꯨꯝꯕ ꯂꯩꯔꯗꯤ ꯆꯠꯅꯤꯡꯉꯝꯃꯣꯏ ꯅꯪꯕꯨꯗꯤ
ꯑꯗꯨꯅꯦ ꯑꯗꯨ ꯂꯩꯇꯕꯅꯤꯅ ꯅꯪꯗꯤ ꯑꯥꯗ ꯂꯩꯕꯅꯤꯅ ꯀꯗꯥꯏꯗꯒꯤ ꯆꯠ ꯅꯤꯡꯗꯣꯏꯕ ꯍꯥ
ꯆꯠꯅꯤꯡꯕꯩꯅꯤꯅꯦ ꯅꯪꯅ ꯁꯨ ꯍꯥꯏꯗꯨꯗꯤ ꯅꯪ ꯑꯉꯥꯡꯗꯒꯤ ꯍꯦꯟꯅ ꯌꯨꯝ ꯆꯠꯅꯤꯡꯉꯝꯒꯅꯤꯅ ꯅꯪꯒꯤ ꯀꯣꯏꯁꯟ ꯂꯥꯛꯏꯗꯨ ꯗꯤ
ꯑꯥ ꯑꯩꯅ ꯍꯥꯏꯕꯗꯤ ꯑꯗꯨꯗꯤ ꯅꯪꯉꯣꯟꯗ ꯁꯨꯝ ꯍꯪꯕꯅꯦ ꯀꯩꯅꯣ
ꯑꯦ ꯅꯪꯗꯤ ꯆꯠꯅꯤꯡꯗꯕ ꯃꯥꯟ ꯕꯥ ꯅꯪꯒꯤ ꯀꯩꯅꯣ ꯋꯥꯉꯥꯡꯗꯣ
ꯅꯠꯇꯦꯗ ꯑꯩꯗꯤ ꯀ꯭ꯂꯥꯁꯇ ꯂꯩꯁꯥꯕꯤ ꯂꯩꯇ꯭ꯔꯁꯨ ꯂꯩꯔꯁꯨ ꯂꯩꯇ꯭ꯔꯁꯨ ꯑꯩꯗꯤ ꯑꯗꯨꯝ ꯍꯣꯁꯇꯦꯜꯗꯗꯤ ꯂꯩꯅꯤꯡꯉꯦꯗ
ꯍꯣꯏ ꯍꯣꯁꯇꯦꯜꯗ ꯂꯩꯁꯕꯤ ꯃꯌꯥꯝ ꯂꯩꯗꯨꯗꯤ
ꯑꯩ ꯐꯖꯅ ꯐꯖ ꯐꯖꯅ ꯁꯇ꯭ꯔꯤꯛ ꯂꯧꯗ꯭ꯔꯦ ꯌꯥꯔꯔꯣꯏ
ꯇꯧꯗ꯭ꯔꯁꯨ ꯌꯥꯏꯗ ꯑꯩꯈꯣꯏꯗꯤ ꯅꯨꯄꯥ ꯈꯛꯇ ꯑꯣꯏꯕꯅꯤꯅ
ꯑꯦ ꯑꯗꯨꯒꯨꯝꯕ ꯅꯨꯄꯥ ꯈꯛ ꯇꯪꯒꯤ ꯍꯣꯁꯇꯦꯜꯗꯨꯅ ꯌꯥꯝꯅ ꯁꯥꯊꯤ ꯁꯥꯊꯤꯕꯗꯣ ꯈꯪꯕ꯭ꯔꯥ
ꯀꯃꯥꯏꯅ
ꯊꯤꯑꯦ ꯑꯗꯨꯒꯨꯝꯕꯗꯣ ꯑꯗꯨꯒꯀꯣ ꯅꯨꯄꯤ ꯈꯛꯇꯪꯒꯤ ꯍꯣꯁꯇꯦꯜ ꯂꯩꯕ ꯑꯗꯨꯁꯨ ꯌꯥꯝ ꯁꯥꯊꯤꯕꯅꯦ
ꯕꯦꯔꯥ ꯀꯥꯗ꯭ꯔꯣ ꯅꯪ ꯋꯥꯈꯟꯖꯦ
ꯑꯗꯨꯕꯒꯤ ꯌꯥꯔꯥꯔꯣꯏ
ꯀꯩꯁꯨ ꯇꯧꯗꯦꯍꯦ ꯑꯩꯈꯣꯏꯗꯤ ꯑꯗꯨꯒꯨꯝꯕꯗꯣ
ꯀꯤꯕ ꯑꯃ ꯐꯥꯎꯋꯦꯗꯣ
ꯑꯩꯈꯣꯏꯗꯤ ꯅꯨꯄꯥ ꯑꯣꯏꯔꯗꯤ ꯅꯨꯄꯤ ꯀꯣꯏꯌꯦ
ꯅꯨꯄꯥ ꯑꯣꯏꯔꯗꯤ ꯅꯨꯄꯤ ꯀꯣꯏꯕ ꯑꯗꯨꯃꯥꯏꯅꯅꯤ ꯑꯣꯢꯗꯕ ꯈꯟꯅꯒꯨꯨꯝꯁꯤ
ꯍꯣꯏ ꯅꯨꯄꯥ ꯑꯣꯏꯔꯗꯤ ꯅꯨꯄꯤ ꯀꯣꯢ ꯂꯩꯌꯦ ꯑꯗꯨꯒꯤ ꯅꯪꯁꯨ ꯅꯨꯄꯤ ꯀꯣꯏꯔꯝ ꯑꯗꯨꯒꯤ ꯑꯩ ꯄꯥꯈꯠ ꯂꯦꯕ ꯎꯝ
ꯎꯝ ꯑꯩꯁꯦ ꯅꯪꯁꯦ ꯊꯥꯖꯕꯩ ꯈꯔ ꯋꯥꯠꯂꯦꯗ ꯑꯗꯣ ꯃꯤꯅ ꯑꯁꯦꯡꯕ ꯍꯔꯁꯨ ꯎꯝ
ꯂꯥꯟ ꯌꯥꯗꯦ
ꯁꯥꯇ꯭ꯔꯥ ꯌꯦꯡꯕ꯭ꯔꯥ ꯑꯥꯗ ꯁꯥꯇ꯭ꯔꯥ ꯌꯦꯡꯕ꯭ꯔꯥ
ꯀꯗꯥꯏꯗꯒꯤ ꯁꯥꯠꯇ꯭ꯔꯥꯅꯣꯗꯥ ꯑꯩꯉꯣꯟꯗꯒꯤ ꯑꯉꯥꯡꯁꯤꯡꯗꯨꯕꯨ
ꯎꯝ ꯑꯗꯨꯅꯤꯅꯦ ꯑꯉꯥꯡ ꯑꯣꯢꯔꯁ
ꯅꯪ ꯑꯩꯒꯤꯗꯤ ꯅꯪ ꯂꯩ ꯑꯩꯒꯤꯗꯤ ꯅꯪ ꯂꯩꯅ ꯂꯩꯅ ꯀꯔꯤꯒꯤ ꯑꯃꯨꯛ ꯀꯩꯅꯣ ꯇꯧꯅꯤ ꯑꯦ ꯀꯣꯢꯁꯟ ꯑꯃ ꯍꯪꯉꯦ ꯀꯣ ꯑꯦꯛꯖꯥꯝꯄꯜ ꯅꯪ ꯅꯪ ꯅꯨꯄꯤ ꯑꯃ ꯀꯣꯢꯔꯦ ꯅꯪ ꯅꯨꯄꯤ ꯑꯃ ꯑꯃꯨꯛ ꯌꯦꯡꯒꯗ꯭ꯔꯥ
ꯌꯦꯡꯉꯣꯏ ꯌꯦꯡꯉꯣꯏ ꯑꯗꯨ ꯑꯩꯅ ꯍꯥꯏꯕꯗꯤ ꯅꯪ ꯑꯁ ꯀꯃꯥꯏ ꯍꯥꯏꯅꯤ
ꯑꯦ ꯌꯥꯔꯦ ꯄꯥꯈꯠ ꯄ ꯃꯥꯜꯂꯦ ꯅꯪꯒꯤ ꯅꯨꯄꯤ ꯄꯤ ꯑꯃꯨꯛ ꯄꯥꯠꯁꯤꯂꯥꯛꯄꯁꯤ
ꯍꯦ ꯍꯦ ꯅꯠꯇꯦ ꯍꯦ
ꯍꯥꯏꯐꯝ ꯈꯪꯗꯕꯩ ꯇꯥꯞꯇ ꯑꯃ ꯌꯥꯎꯔꯛ ꯏꯌꯦ ꯃꯥꯅꯦ ꯃꯥꯅꯦ ꯈꯪꯉꯦ ꯈꯪꯉꯦ
ꯂꯩꯖꯗꯕꯗꯣ ꯑꯩꯒꯤꯗꯤ ꯍꯇꯛꯁꯦ ꯑꯁ ꯍꯧꯖꯤꯛꯀꯥꯟꯗꯤ ꯂꯩꯇꯦꯅꯦ
ꯑꯥ
ꯍꯧꯖꯤꯛꯀꯥꯟꯁꯦ ꯂꯩꯇ꯭ꯔꯦꯕ
ꯊꯥꯏꯅꯗꯤ ꯂꯩꯕ꯭ꯔꯣ
ꯊꯥꯢꯅꯕꯨꯗꯤ ꯂꯩꯔꯝꯕꯁꯨ ꯌꯥꯏ ꯑꯗ ꯍꯧꯖꯤꯛ ꯀꯟꯗꯤ ꯊꯤꯕ ꯐꯪꯗꯔꯦ
ꯇꯣꯔꯣ ꯂꯩꯔꯝꯕꯁꯨ
ꯑꯥ ꯂꯩꯔꯝꯃꯤ ꯂꯩꯔꯝꯃꯤ ꯑꯗꯣ ꯑꯁꯦꯡꯕ ꯑꯁꯦꯡꯕ ꯍꯥꯏꯕꯤꯕꯅꯦꯀꯣ ꯑꯗꯣ ꯍꯧꯖꯤꯛꯁꯤ ꯂꯩꯇ꯭ꯔꯦꯕ ꯑꯗꯨꯒꯤ
ꯌꯥꯔꯦ
ꯑꯁꯦꯡꯕ ꯑꯁꯦꯡꯕ ꯍꯥꯏꯒꯦ ꯍꯥꯏꯔꯒ ꯑꯃꯨꯛ ꯊꯥꯖꯕꯤꯌꯨ ꯑꯩꯅ ꯍꯥꯟꯅ ꯂꯩꯔꯝꯃꯦ ꯍꯥꯏꯔꯗꯤ ꯊꯥꯖꯩꯌꯦꯕ ꯑꯗꯣ ꯍꯧꯖꯤꯛ ꯀꯌꯥꯝ ꯂꯩꯇꯦ ꯍꯥꯏꯕꯗꯤ ꯊꯥꯖꯗꯦ
ꯑꯦ ꯀꯅꯅꯥ ꯊꯖꯒꯅꯤ ꯑꯘꯨꯗꯤ ꯑꯩ ꯆꯤꯡꯅꯕ ꯍꯧꯔꯦꯀꯣ ꯅꯪ ꯌꯝꯅ
ꯎꯝ ꯆꯤꯡꯅꯕꯤꯒ
ꯐꯖꯗ ꯂꯣꯏꯅꯗ꯭ꯔꯗꯤ ꯑꯃꯨꯛ ꯃꯥꯡꯔꯅꯤ
ꯑꯥ ꯍꯥ ꯍꯥ ꯑꯩ ꯑꯩ ꯑꯣꯏꯅ ꯃꯥꯡꯒꯗ꯭ꯔ ꯈꯪꯗꯦ
ꯍꯣꯏ ꯑꯗꯨꯅꯦ ꯅꯪ ꯃꯥꯡꯒꯅꯤ ꯑꯗꯨꯒꯤ ꯄꯈꯠꯂꯦꯕ
ꯅꯠꯇꯦ ꯅꯠꯇꯦ ꯑꯩꯅ ꯍꯥꯏꯕꯗꯤ ꯅꯪꯅ ꯑꯩ ꯃꯥꯡꯗꯕꯤꯗ ꯑꯩꯅ ꯅꯪ ꯃꯥꯡꯉꯗꯤ ꯀꯃꯥꯏꯅ ꯇꯧꯗꯧꯕ ꯍꯦ ꯍꯦ
ꯑꯩ ꯅꯪꯒꯤꯗꯃꯛꯇ ꯅꯪꯅ ꯍꯥꯏꯗꯣꯛꯇ꯭ꯔꯤꯉꯩꯗ ꯑꯩꯅ ꯍꯥꯏꯗꯣꯛꯈ꯭ꯔꯦ ꯑꯩꯗꯤ ꯅꯪꯒꯤꯅꯤ ꯀꯩꯅꯣꯗꯨ ꯇꯧꯔꯅꯤꯅ
ꯑꯦ ꯊꯖꯕ ꯋꯥꯠꯂꯦꯀꯣ
ꯌꯥꯔꯦ ꯌꯥꯔꯦ ꯅꯪ
ꯅꯪꯖꯦ
ꯌꯥꯔ
ꯌꯦꯗꯦꯀꯣ ꯅꯪꯁꯦ
ꯆꯤꯡꯅꯥꯕ ꯍꯧꯔ ꯆꯤꯡ ꯆꯤꯡꯅꯥꯕ ꯍꯧꯔꯅꯤꯀꯣ ꯆꯥꯛ ꯆꯥꯕ ꯆꯠꯂꯒꯦ ꯍꯥꯏꯌꯦ ꯑꯥꯎ ꯑꯗꯨꯝ ꯆꯥꯛ ꯆꯥꯕ ꯆꯠ ꯄ ꯃꯇꯝꯗꯁꯨ ꯀꯩꯅꯣ ꯊꯝꯍꯜꯂꯔꯣꯏ ꯌꯥꯔꯔꯣꯏ ꯅꯪ
ꯆꯥꯛ ꯆꯥꯕ ꯃꯇꯝ ꯐꯥꯎ ꯁꯦꯟꯅꯗ꯭ꯔꯗꯤ ꯌꯥꯗ꯭ꯔꯦꯕ ꯎꯝ ꯁꯦꯟꯅꯕꯤꯌꯣ ꯁꯦꯟꯅꯕꯤꯌꯣ ꯈ ꯇꯣꯏꯅ ꯁꯦꯟꯅꯕꯤꯌꯣ
ꯑꯦ ꯑꯃꯨꯛ ꯁꯦꯟꯅꯔ ꯁꯦꯅ ꯁꯦꯟꯅꯔꯒ ꯑꯃꯨꯛ ꯃꯥꯡꯗꯣꯏꯖꯥꯠꯂꯥ
ꯃꯥꯡꯉꯣꯏ ꯃꯥꯡꯉꯣꯏ ꯁꯦꯟꯅꯔꯗꯤ
ꯌꯥꯝꯅ ꯁꯦꯟꯅꯕ ꯃꯤꯖꯤꯡꯖꯨ ꯌꯥꯝꯅ ꯃꯥꯡꯉꯟꯕ ꯌꯥꯝꯅ ꯐꯖꯅ ꯀꯦꯌꯔ ꯂꯧꯕ ꯃꯤꯁꯤꯡꯗꯤ ꯌꯥꯝꯅ
ꯅꯪꯖꯦ ꯍꯥꯟꯅ ꯅꯍꯥꯟꯗꯒꯤ ꯑꯦꯛꯁꯄꯤꯔꯤꯌꯦꯟꯁ ꯃꯥꯜꯂꯦꯗ ꯅꯪꯒꯤꯖꯦ ꯑꯁ
ꯌꯥꯔꯦꯗ ꯑꯁꯦꯡꯕꯩ ꯑꯩꯅ ꯍꯥꯏꯕꯤꯔꯒ
ꯅꯠ ꯑꯗꯨꯅꯦ ꯍꯥꯏꯔꯤꯖꯦ ꯑꯍꯥꯟꯅ ꯑꯦꯛꯁꯄꯤꯔꯤꯌꯦꯟꯁ ꯂꯩꯔꯝꯕ ꯃꯥꯜꯂꯦꯕ ꯐꯖꯅ ꯁꯦꯟꯅꯔꯒ ꯃꯥꯡ ꯒꯤꯕ ꯃꯥꯥꯜꯂꯦꯕ ꯅꯪꯖꯤ
ꯃꯥꯥꯡꯗꯦꯗ ꯅꯪꯕꯨ ꯃꯥꯡꯍꯟꯅꯤꯡꯗꯕꯩ ꯍꯥꯏꯕ ꯋꯥꯅꯤꯗ
ꯑꯣ ꯑꯗꯨꯗꯤ ꯈꯥꯁ ꯀꯟꯅ ꯁꯦꯟꯅꯕꯤꯌꯨ
ꯑꯗꯨ ꯅꯪ ꯃꯥꯡꯉꯗꯤ ꯅꯪ ꯌꯥꯔꯔꯣꯢ ꯑꯩꯗꯤ ꯅꯌꯨꯝ ꯌꯧꯗꯨꯏꯅꯦ ꯍꯥꯏꯁꯦ
ꯍꯣꯏ ꯂꯥꯛꯄꯤꯌꯨ ꯂꯥꯛꯄꯤꯌꯨ
ꯑꯗꯨꯕꯨ ꯋꯥꯔꯅꯦ ꯂꯥꯛꯄꯤꯌꯨ ꯂꯥꯛꯄꯤꯌꯨ ꯌꯦ ꯌꯥꯝ ꯂꯥꯛꯍꯟꯅꯤꯡꯗꯕꯩ ꯇꯥꯏꯞꯇ
ꯂꯥꯛꯑꯣ ꯍꯥꯏꯕꯅꯦ ꯀꯩꯅꯣ ꯂꯥꯛꯄꯤꯔꯨ ꯍꯥꯏꯕꯁꯤ
ꯂꯥꯛꯄꯤꯌꯨ ꯂꯥꯛꯄꯤꯌꯨꯌꯦ ꯏꯟꯚꯥꯏꯇꯦꯁꯟ ꯅꯦ ꯄꯤꯕꯩ ꯇꯥꯢꯞꯇ ꯂꯥꯛꯄꯤꯌꯣ ꯂꯥꯛꯄꯤꯌꯣꯅꯦ
ꯑꯗꯣ ꯍꯟꯅꯤꯡꯗ꯭ꯔꯒ ꯂꯩꯔꯁꯤ
ꯀꯩꯅꯣ ꯄꯣꯠ ꯌꯣꯟꯕꯩ ꯇꯥꯏꯞꯇ ꯂꯧꯕꯤꯌꯣ ꯂꯧꯕꯤꯌꯣꯒꯤ
ꯑꯣꯏ ꯑꯗꯨꯅꯦ ꯍꯣꯏ ꯍꯣꯏ ꯑꯗꯨꯅꯦ ꯑꯩ ꯍꯥꯏꯖꯦ ꯂꯥꯛꯑꯣꯕ ꯑꯗꯨ ꯍꯟꯅꯤꯡꯗ꯭ꯔꯒꯁꯨ ꯑꯗꯨꯝ ꯂꯩꯔꯁꯦꯕ
ꯑꯦ ꯌꯥꯝꯅ ꯆꯥꯍꯟꯅꯤꯡꯕꯩ ꯇꯥꯏꯞꯇ ꯉꯥꯡꯊꯣꯔꯛꯏꯁꯤꯗꯤ ꯅꯩꯌꯨ ꯆ ꯑꯃꯨꯛ ꯑꯩ ꯃꯨꯛ ꯆꯥꯍꯜꯂꯔꯣꯏ ꯀꯥꯅ ꯍꯥꯏꯔꯛꯇꯤꯅꯦ ꯂꯩ ꯆꯥꯍꯟꯅꯤꯡꯗ꯭ꯔꯁꯨ ꯑ ꯑꯦ ꯀꯔꯤ ꯅꯪꯅ ꯍꯧꯖꯤꯛ ꯍꯥꯏꯕꯗꯣ
ꯑ ꯑꯁ
ꯍꯟꯅꯤꯡꯗ꯭ꯔꯁꯨ ꯂꯩꯌꯨ ꯍꯟꯅꯤꯡꯗ꯭ꯔꯁꯨ ꯂꯩꯌꯦꯌꯦ ꯍꯜꯍꯜꯂꯔꯣꯏ ꯀꯥ ꯍꯥꯏꯔꯛꯇꯦꯃꯦ
ꯈꯨꯁꯤ ꯇꯧ ꯍꯥꯏ ꯗꯥꯏꯗ ꯂꯩꯌꯦꯅꯦ
ꯑꯟ ꯅꯪꯁꯦ ꯑꯩꯒꯤ ꯑꯣꯏꯔꯒꯦ ꯑꯣꯏꯖꯔꯣ ꯑꯩꯈꯣꯏꯗ ꯅꯪ ꯀꯔꯤ ꯍꯥꯏꯕ꯭ꯔꯥ ꯑꯁ ꯑꯗꯨꯅꯦ ꯂꯩꯔꯁꯦ ꯍꯥꯏꯗꯨꯗꯤ ꯑꯩꯅ
ꯅꯪꯅ ꯂꯩꯔꯁꯤ ꯍꯥꯏꯗꯤꯌꯦ ꯑꯩ ꯌꯨꯝ ꯌꯧꯔꯀꯥꯟꯗ ꯀꯩꯔꯤ ꯂꯩꯅꯤꯡꯔꯗꯤ ꯂꯩꯌꯣ ꯍꯥꯏꯕ꯭ꯔꯥ ꯅꯪ ꯅꯪꯒꯤ ꯋꯥꯉꯥꯡꯗꯣ ꯈꯨꯁꯤ ꯅꯪꯒꯤ ꯈꯨꯁꯤ ꯇꯧꯔ ꯂꯩꯅꯤꯡ ꯂꯩ ꯂꯩꯅꯤꯡꯗꯗꯤ ꯇꯣꯛꯑꯣ ꯍꯥꯏꯕꯤ ꯇꯥꯏꯞꯇ ꯋꯥꯗꯣ
ꯑ ꯑ
ꯑꯗꯨꯃꯥꯏꯅ ꯉꯥꯡ ꯌꯥꯔꯦꯕ
ꯑꯩꯁ ꯍꯤ ꯍꯤ
ꯍꯣꯏ ꯍꯣꯏ ꯑꯩ ꯈꯪꯗ꯭ꯔꯦ ꯑꯩ ꯑꯩ ꯈꯪꯒꯦ ꯑꯩ ꯈꯪꯗ꯭ꯔꯦ
ꯑꯗꯨꯗꯨꯅꯦ ꯂꯥꯛꯑꯣ ꯂꯩꯔꯁꯦ ꯍꯜꯂꯅꯨ ꯉꯁꯤ ꯑꯣꯏꯔꯁꯨ ꯂꯥꯛꯈ꯭ꯔꯣ ꯂꯧꯕ ꯂꯥꯛꯑꯣ ꯍꯥꯏꯕ꯭ꯔꯣ
ꯂꯥꯛꯑꯣ ꯂꯥꯛꯑꯣ ꯌꯥꯝ ꯅꯛꯑꯦ ꯅꯪꯒ ꯑꯩꯏꯒꯗꯤ
ꯑꯥ ꯂꯥꯛꯄ ꯇꯔꯤꯅꯦ
ꯂꯥꯛꯑꯣ ꯉꯥꯏꯔꯝꯕꯒꯤ ꯊꯣꯡꯒꯥꯟꯗ
ꯎꯝ ꯅꯨꯡꯗꯥꯡꯗ ꯅꯣꯏꯒꯤ ꯅꯣꯏꯒꯤ ꯈꯨꯟꯒꯤ ꯊꯣꯡꯒꯥꯟꯗ ꯉꯥꯏ ꯅꯣꯏ ꯌꯨꯝꯒꯤ ꯊꯣꯡꯒꯥꯟꯗ ꯉꯥꯏꯒꯅꯨ ꯀꯧ
ꯎꯝ ꯀꯩꯒꯤ ꯌꯨꯝꯒꯤ ꯊꯣꯡꯀꯥꯟꯗꯗꯤ ꯂꯥꯛꯅꯤꯡꯗ꯭ꯔꯣ
ꯅꯠꯇꯦꯗ ꯆꯦꯟꯕꯕꯨ ꯐꯣꯡꯅ ꯆꯦꯟꯅꯕ꯭ꯔꯣꯅꯤ
ꯐꯣꯡꯅ ꯆꯦꯟꯅ ꯂꯣꯟꯅ ꯆꯦꯟꯕ ꯌꯥꯗꯦꯅꯦ
ꯆꯦ ꯑꯍꯥꯟꯕ ꯆꯦꯟꯕꯗꯨꯗꯤ ꯍꯣꯏꯅꯦ ꯑꯗꯨꯕꯨꯗꯤ ꯐꯣꯡꯅ ꯂꯨꯍꯣꯡꯉꯒ ꯂꯣꯠꯅ ꯆꯦꯟꯒꯗꯕꯅꯦ
ꯂꯣꯟꯅ ꯍꯧꯔꯥꯟꯕꯤꯒꯦ ꯐꯣꯡꯅ ꯆꯥꯕ ꯍꯥꯏꯕꯗꯨꯔꯣ
ꯑꯍꯥ ꯍꯥ ꯍꯥ ꯍꯥ
ꯅꯪ ꯂꯣꯟ ꯆꯥꯔꯒ ꯃꯄꯨꯒꯤ ꯃꯅꯥꯛꯇ ꯑꯃꯨꯛ ꯆꯥꯕ ꯍꯥꯏꯕ
ꯑ ꯃ ꯃꯄꯨꯒ ꯑꯃꯨꯛ ꯀꯧꯔꯒ ꯆꯃꯤꯅꯕꯗꯣ
ꯌꯥꯔꯦ
ꯌꯥꯔꯦ ꯅꯣꯏ ꯌꯨꯝ ꯄꯥꯟꯗꯧꯕꯔꯥ
ꯂꯥꯎꯅ ꯍꯦꯛ ꯂꯥꯛꯇ꯭ꯔꯕ ꯃꯡꯗ ꯂꯥꯛꯍꯟꯒꯅꯤ
ꯎꯝ ꯂꯥꯀꯄꯤꯌꯣꯀꯣ ꯅꯪꯁꯨ ꯂꯥꯛꯇꯔꯗꯤ ꯑꯩꯅꯥ ꯂꯥꯛ
ꯍꯦꯍꯦꯍꯦ ꯅꯪꯅꯤꯅꯦ ꯅꯪꯅ ꯍꯥꯟꯅ ꯁꯤꯗ ꯌꯧꯗꯣꯏꯅꯤꯅꯦ
ꯎꯝ ꯂꯧꯕ ꯂꯥꯛꯑꯗꯣꯏꯅꯦ
ꯅꯪ ꯍꯦꯛ ꯂꯥꯛꯇ꯭ꯔꯕ
ꯎꯝ ꯑꯥ
ꯁꯥꯎꯔꯦ ꯍꯥꯏꯁꯤꯅꯦ ꯂꯥꯛꯇꯔꯗꯤ
ꯑꯣꯏ ꯍꯟꯕꯤꯔꯣꯏꯗ ꯀꯩꯁꯨ ꯋꯥꯔꯨꯅꯣ
ꯑꯍꯥ ꯍꯥ ꯍꯥ
ꯑꯣꯖꯥꯒ ꯋꯥꯅ ꯇꯧꯄꯤꯔꯤꯗꯨ
ꯌꯥꯝ ꯋꯥꯔꯝꯅꯦ ꯑꯩꯁꯦ ꯉꯥꯏꯌꯨꯀꯣ ꯑꯗꯨꯝ ꯖꯁ ꯋꯥꯅ ꯃꯤꯅꯤꯠ
ꯎꯝ ꯎꯝ
ꯎꯝ ꯎꯝ ꯎꯝ
ꯉꯁꯤ ꯀꯩꯗꯧꯔꯒꯥ ꯂꯩꯒꯦ ꯍꯦꯛ ꯍꯧꯕ ꯍꯧꯒꯠꯄꯒꯥ ꯆꯥꯛ ꯇꯣꯛꯄꯒ ꯀꯩꯗꯧ ꯂꯩꯅꯣ ꯑꯗꯨꯝ ꯇꯨꯝꯃꯤꯔꯣ ꯍꯝ ꯑꯩ ꯄꯨꯟꯁꯤꯗꯤ
ꯑꯥ ꯈꯔ ꯇꯧꯔꯦ ꯍꯟꯗꯛꯇꯤ ꯍꯣꯂꯤꯗꯦ ꯂꯩꯕꯅꯤꯅ
ꯇꯧꯔꯣ ꯇꯧꯔꯣ ꯍꯣꯂꯤꯗꯦꯒꯤ ꯍꯝ ꯀꯩꯅꯣꯗ
ꯎꯝ ꯂꯣꯏꯔꯗꯤ ꯑꯁ ꯑꯩꯁꯦ ꯋꯥꯗꯣꯔꯤꯅꯦ
ꯑꯝ ꯕꯤꯖꯤ ꯍꯥꯏꯕꯗꯣ
ꯌꯥꯝꯅꯗꯤ ꯕꯤ ꯕꯤꯖꯤ ꯑꯣꯏꯗ꯭ꯔꯁꯨ ꯀꯦꯍꯥꯏꯁꯤꯔꯥ ꯋꯥꯕꯗꯣ
ꯑꯥ ꯋꯥꯏꯑꯦ ꯅꯥ ꯅꯪ ꯀꯣꯜ ꯇꯧꯔꯛꯇ꯭ꯔꯦꯗꯤ ꯆꯩ ꯂꯥꯛꯀꯅꯤꯀꯣ ꯁꯦꯁ ꯋꯥꯔꯤꯗꯣ
ꯑꯥ ꯇꯧꯔꯛꯀꯅꯤ ꯇꯧꯔꯛꯀꯅꯤ ꯑꯩꯈꯣꯏ ꯑꯣꯖꯥꯁꯦ ꯌꯦꯜꯂꯛꯀꯦꯕ
ꯀꯔꯤ
ꯑꯣꯖꯥ ꯁꯦ ꯌꯦꯠꯂꯛ ꯑꯩꯅ ꯌꯦꯠꯂꯛꯀꯦꯕ ꯑꯗꯨꯝ ꯗꯤꯁꯇꯥꯞ ꯇꯧꯔꯛꯀꯦꯕ ꯌꯥꯕꯥ ꯅꯠꯇ꯭ꯔꯥ
ꯇꯧꯔꯛꯏꯅꯦ ꯅꯪꯅ ꯇꯧꯔꯛꯇꯕꯩꯅꯤꯅꯦ ꯍꯧꯖꯤꯛꯁꯨ ꯅꯪ ꯉꯁꯥꯏ ꯅꯪ ꯉꯁꯥꯏ ꯉꯁꯥꯏ ꯀꯔꯤ ꯍꯥꯏ ꯄꯨꯡ ꯃꯔꯤ ꯇꯥꯗ꯭ꯔꯤꯉꯩꯗ ꯍꯥꯏꯔꯛꯀꯦꯅ ꯍꯥꯏꯔꯛꯑꯒ ꯍꯥꯏꯁꯨ ꯍꯥꯏꯔꯛꯇꯦ
ꯑꯩꯗꯤ ꯅꯪꯒꯤꯗꯣ ꯂꯩꯔꯝꯈꯤꯗꯧ ꯃꯟꯕ ꯑꯥ ꯃꯥꯟꯅꯗ꯭ꯦꯔꯤꯕ ꯑꯗꯨꯒꯤꯅꯦꯇ ꯑꯗꯣ ꯃꯊꯪꯗꯗꯤꯀꯣ ꯅꯤꯡꯁꯤꯡꯉꯦ ꯅꯤꯡꯁꯤꯡꯉꯦ